ꯑꯩꯀꯣ
ꯇꯥꯏꯌꯦ ꯇꯥꯏ
ꯑꯣ ꯇꯥꯔꯦ
ꯍꯣꯏ ꯑꯗꯨꯗꯩ ꯑꯗꯨꯗꯩ ꯌꯦꯡ ꯑꯦ ꯑ ꯃꯣꯏ ꯄꯣꯛꯀꯤꯗꯤ ꯏꯁꯄꯦꯁꯤꯂꯤꯁꯅꯦ ꯃꯥꯁꯨ
ꯑꯣ
ꯄꯨꯛꯀꯤ ꯀꯣ
ꯍꯣꯏ
ꯑꯗꯨꯒꯤ ꯏꯁꯄꯦꯁꯦꯂꯤꯁꯅꯦ ꯑꯩꯈꯣꯏ ꯅꯍꯥꯟ ꯆꯠꯄꯗꯨꯗꯒꯤ ꯑꯣ ꯀꯔꯤ
ꯏꯕꯨꯡꯗꯣ ꯏꯕꯨꯡ ꯑꯃ ꯂꯩꯌꯦꯅ ꯄ꯭ꯔꯊꯅꯥ ꯇꯥꯧꯕ ꯏꯕꯨꯡꯗꯣ ꯃꯥ ꯁꯣꯟꯣꯟꯕꯒꯤꯅꯦꯅ ꯍꯥꯏꯕꯒꯤꯅꯦꯕ ꯑ ꯑꯦ ꯗꯒ ꯇ ꯍꯥꯏ ꯇꯤ ꯌꯦꯡꯉꯦ ꯑꯗꯣ ꯃꯣꯏꯁꯦ ꯒꯤꯁꯇ꯭ꯔꯤꯛꯅꯤ ꯒꯤꯁꯇ꯭ꯔꯤꯛꯅꯤ ꯍꯥꯏꯕ
ꯑꯣ ꯑꯣ ꯒ꯭ꯌꯥꯟꯒ ꯇꯥꯗꯦꯅꯦ ꯑꯗꯨꯗꯤ
ꯑꯗꯨꯒꯤ ꯑ ꯈꯔꯗꯤ ꯐꯥꯕꯗꯤ ꯐꯕꯅꯦ ꯑꯩ ꯂꯤ ꯐꯤꯇꯤ ꯇꯨꯗꯣ ꯈꯪꯗꯦ ꯑꯩ ꯈ꯭ꯔꯥ ꯍꯦꯟ ꯀꯍꯦꯟ ꯃꯥꯜꯂꯦꯕ ꯉꯁꯤ ꯑꯦ
ꯊꯥꯎ ꯆꯥꯕꯗꯣ ꯈꯔ ꯍꯟꯊꯔꯣ ꯃꯥ ꯍꯧꯖꯤꯛꯀꯥꯟ ꯊꯥꯎ ꯌꯥꯝ ꯆꯥꯏꯌꯦꯁꯨ ꯍꯥꯏꯌꯦꯀꯣ ꯑꯗꯨ ꯈꯔ ꯍꯟꯊꯑꯣꯗꯅ
ꯍꯣꯏ
ꯑꯗꯨ ꯗꯨꯀꯥꯟꯅ ꯌꯦꯡꯉꯤ ꯍꯣꯏ
ꯅꯍꯥꯟ ꯑꯩꯈꯣꯏ ꯆꯤꯜꯗ꯭ꯔꯦꯟ ꯐꯦꯁ ꯆꯠꯄ ꯀꯥꯟꯗ ꯀꯣ
ꯍꯣꯏ
ꯑꯗꯨ ꯅꯨꯃꯤꯠꯇꯁꯨ ꯌꯥꯝ ꯑꯣꯛꯅꯤꯡꯉꯦꯕ ꯑꯩꯁꯦ ꯑꯣ ꯑꯗꯨꯒ ꯑꯗꯨꯝ ꯑꯣꯅꯤꯡꯕ ꯃꯇꯝꯗ ꯑꯩꯈꯣꯏ ꯏꯃꯥꯟꯅꯕꯤ ꯄꯦꯅꯣ ꯄꯥꯏꯕꯤꯗꯣ ꯃꯥꯅꯒꯤ ꯃꯣꯏ ꯊꯣꯛꯄꯒꯤꯀꯣ ꯃꯅꯝꯗꯨꯒ ꯑꯁ ꯑꯩ ꯑꯗꯨ ꯅꯨꯃꯤꯠ ꯇꯨ ꯁꯤꯒꯦ ꯇꯥꯋꯦ ꯏꯆꯦ ꯑꯁꯥꯝ ꯈꯣꯏꯕꯤ ꯅꯨꯄꯤꯗꯣ ꯃꯥ ꯃꯥꯒ ꯑꯩꯈꯣꯏ ꯏꯃꯥꯟꯅꯕꯤꯒꯤ ꯃꯌꯥꯏꯗ ꯑꯣꯏ ꯑꯩ ꯑ ꯇꯨꯝꯕꯅꯦꯕ ꯃꯣꯏ ꯑꯅꯤꯅ ꯃꯣꯏ ꯊꯣꯛꯄꯁꯦ ꯑꯁ ꯃꯅꯝꯗꯨꯕꯣ ꯆꯠꯊꯣꯛ ꯀꯅꯣ ꯑꯩ ꯉꯁꯤ ꯉꯝꯗꯦ ꯑꯣꯟꯅꯤꯡꯉꯦ ꯍꯥꯏꯕꯒꯤ
ꯊꯣꯛꯑꯔꯣꯏ ꯑꯦ ꯊꯣꯛꯀꯅꯤ ꯊꯣꯛꯀꯅꯤ ꯍꯥꯏꯔꯒ ꯀꯣ ꯏꯃꯥꯟꯅꯕꯤꯗꯣ
ꯑꯩ ꯅꯣꯛꯅꯤꯡꯕꯅ ꯑꯗꯣ ꯈꯪꯗꯦ ꯑꯣꯏꯔꯝꯒꯅꯤ ꯃꯄꯥꯟꯗ ꯊꯣꯛꯂꯒ ꯑꯩ ꯑꯣꯒꯦ ꯇꯥꯎꯕꯅꯦꯕ ꯊꯣꯛꯇꯤ ꯊꯣꯛꯇꯕ ꯑꯗꯨꯝ ꯑꯣꯛꯅꯤꯡꯉꯒ ꯂꯩꯕ ꯑꯗꯨꯒ ꯑꯩ ꯑꯌꯨꯛ ꯍꯧꯒꯠꯂꯒ ꯑꯩꯗꯣ ꯗꯥꯏꯔꯤꯌꯥ ꯍꯧꯔꯦ ꯑꯗꯨꯗꯒꯤ ꯏꯁꯥ ꯐꯥꯕꯅꯦꯕ
ꯍꯣꯏ
ꯑꯌꯨꯛ ꯍꯧꯒꯠꯂꯒꯀꯣ ꯑꯩꯈꯣꯏ ꯆꯤꯜꯗ꯭ꯔꯦꯟ ꯐ ꯑꯃꯨꯛꯀ ꯆꯠꯂꯤ ꯑꯗꯨ ꯃꯇꯗ ꯑꯩ ꯇꯥꯎꯔꯒ ꯆꯠꯄꯅꯦꯕ
ꯍꯣꯏ
ꯑꯗꯨ ꯅꯨꯃꯤꯠꯇꯣ ꯑꯩꯈꯣꯏ ꯍꯥꯟꯁꯨ ꯍꯥꯜꯂꯦ ꯕꯥꯔꯣ ꯃꯃꯥꯡꯗꯀꯣ
ꯍꯣꯏ
ꯏꯁꯥ ꯅꯨꯡꯉꯥꯏꯇꯦ ꯍꯥꯏꯕꯒꯤ
ꯒ꯭ꯌꯥꯟꯒ ꯇꯥꯗ꯭ꯔꯦ ꯅꯪ ꯃꯥꯜꯂꯦ ꯀꯕ ꯍꯣꯏ
ꯑꯗꯨꯅꯦ ꯑꯩꯉꯣꯟꯗꯀꯣ ꯑꯩꯒꯤ ꯒ꯭ꯌꯥꯟ ꯇꯥ ꯑꯩꯒꯤ ꯂꯥꯏꯅꯥꯁꯦ ꯍꯥꯏꯔꯗꯤ ꯅꯣꯛꯅꯤꯡꯉꯦ ꯍꯥꯏꯕꯅꯦ ꯃꯣꯏꯗꯣ ꯒ꯭ꯌꯥꯟ ꯇꯥꯗꯕꯅꯤ
ꯒ꯭ꯌꯥꯟꯒ ꯇꯥꯗ꯭ꯔꯦꯁ
ꯑꯥꯗꯕ ꯃꯥꯂꯦ
ꯎꯝ ꯃꯤꯗꯤꯀꯣ ꯃꯤꯉꯣꯟ ꯃꯤ ꯀꯔꯤ ꯍꯥꯏꯁꯤꯔ ꯃꯤ ꯑꯗꯨ ꯃꯣꯏꯗ ꯊꯣꯛꯇ꯭ꯔꯗꯤ ꯃꯤꯁꯤꯡꯁꯦ ꯃꯁꯥ ꯃꯁꯥꯗ ꯊꯣꯛꯇ꯭ꯔꯗꯤ ꯒ꯭ꯌꯥꯟ ꯇꯥꯗꯕꯅꯤꯀꯣ ꯃꯁꯥ ꯏꯁꯥꯗ ꯊꯣꯛꯂꯀꯥꯟꯗꯒꯤ ꯒ꯭ꯌꯥꯟ ꯇꯥꯕ ꯍꯥꯎꯕꯅꯦ
ꯏꯆꯦ ꯑꯃ ꯅ ꯑꯉꯥꯡ ꯑꯩꯈꯣꯏꯒꯤ ꯑꯉꯥꯡ ꯃꯁꯇꯤ ꯊꯤꯌꯦ ꯑꯗꯣ ꯅꯨꯡꯁꯤꯗꯤ ꯅꯨꯡꯁꯤꯌꯦ ꯍꯥꯏꯕ ꯅꯨꯄꯥꯗꯣ
ꯍꯣꯏ
ꯏꯆꯦ ꯑꯉꯥꯡ ꯑꯣ ꯏꯆꯦꯗꯨꯁꯨ ꯀ ꯑꯗꯨꯝ ꯐꯥꯒꯤ ꯇꯧꯔ ꯂꯩꯕꯅꯦ ꯑꯩꯕꯨ ꯄꯨꯡ ꯑꯅꯤ ꯑꯅꯤ ꯄꯨꯡ ꯑꯅꯤꯗ ꯅꯪꯒꯤ ꯄꯨꯛ ꯆꯥꯎꯈꯠꯄꯗꯣ ꯆꯥꯎꯈꯠꯂꯤꯕꯣ ꯍꯥꯏꯔꯀꯣ ꯑꯗꯨ ꯃꯥꯗꯣ ꯍꯪꯗꯦ ꯊꯥꯖꯥ ꯑꯗꯨꯃ ꯃꯥꯜꯂꯦꯕ ꯃꯥꯗꯣ
ꯎꯝ
ꯑꯗꯨꯝ ꯐꯥꯒꯤ ꯇꯧꯔꯒ ꯂꯥꯛꯏꯕꯅꯦ
ꯌꯦꯟꯒ ꯇꯥꯗ꯭ꯔꯦ ꯁꯅꯪ ꯎꯝ ꯃꯥ ꯃꯥ ꯃꯉꯣꯟꯗ ꯅꯪꯒꯤ ꯃꯕꯨꯡ ꯑꯃ ꯑꯃꯗꯣ ꯃꯉꯣꯟꯗ ꯑꯃꯨꯛꯀ ꯍꯥꯏꯌꯨꯅꯦ ꯍꯧꯖꯤꯛ ꯑꯃꯨꯛ ꯀꯥ ꯇꯥꯎꯋꯦ ꯅꯍꯥꯟ ꯇꯥꯕꯗꯨꯒꯅꯀꯣ ꯍꯥꯏꯔ ꯀꯥꯟꯗ ꯃꯥ ꯀꯔꯤ ꯍꯥꯏꯒꯗ꯭ꯔꯥ ꯈꯜꯂꯤꯦ
ꯉꯁꯥꯏꯗꯣ ꯑꯩ ꯍꯥꯏꯒꯦ ꯇꯕꯅꯦꯕ ꯃꯣꯏꯗꯣ ꯆꯔꯆ ꯀꯥꯅꯤ ꯀꯥꯏ ꯀꯣ ꯀꯟꯅ ꯑꯦ ꯊꯨꯅ ꯇꯥꯕꯒꯦ ꯑꯣ
ꯍꯥꯏꯕꯗꯤ ꯉꯁꯤꯁꯨ ꯀꯔꯤ ꯍꯥꯏ ꯉꯁꯤꯁꯨ ꯅꯨꯃꯤꯠꯅꯤꯅ ꯑꯗꯨꯒꯤ ꯅꯨꯃꯤꯠꯅꯤꯅ ꯑꯗꯨ ꯍꯥꯏꯔꯗꯤ ꯈꯔ ꯐꯥꯒꯅꯤꯗꯅ ꯏꯂꯤꯪ ꯇꯥꯎꯕꯤꯌꯣꯅꯨꯀꯣ
ꯎꯝ
ꯉꯁꯤ ꯑꯉꯥꯡꯁꯤꯡꯒ ꯑꯩꯈꯣꯏ ꯃꯃꯥꯁꯤꯡꯗ ꯍꯦꯟꯅ ꯇꯥꯎꯒꯅꯤ ꯍꯥꯏꯌꯦꯗꯥ ꯑꯗꯨ ꯅꯪ ꯍꯥꯏꯔꯗꯤ ꯐꯒꯅꯤ
ꯑꯗꯨꯒꯤ ꯑꯩꯈꯣꯏꯒꯤ ꯅꯨꯄꯤ ꯑꯉꯥꯡ ꯃꯆꯥꯗꯣ ꯑꯗꯨꯁꯨ ꯄꯨꯈꯤ ꯗꯧꯅꯤ
ꯑꯣ ꯑꯣ ꯃꯥ ꯃꯥꯗꯤ ꯀꯔꯤ ꯇꯥꯎꯕ
ꯀꯔꯤꯁꯨ ꯇꯥꯗꯦ ꯑꯗꯣ ꯉꯁꯤꯗꯤ ꯃꯣꯏꯒꯤꯁꯦ ꯏꯁꯄꯤꯁꯤꯌꯦꯜ ꯑꯣꯏꯕꯒꯤꯀꯣ ꯆꯠꯅꯤꯡꯕ
ꯁꯤꯡ
ꯃꯥꯗꯦ ꯃꯥꯁꯦ ꯈꯪꯗꯦ ꯍꯧꯖꯤꯛꯀꯥꯟꯗꯤ ꯌꯥꯝ ꯐꯔꯦ ꯐꯥꯃꯟꯕꯒꯤꯀꯣ ꯆꯥꯔꯁꯇꯐꯥꯎ ꯐꯥꯝꯕ ꯌꯥꯗꯦ ꯍꯥꯏꯕꯅꯦ
ꯃꯥ ꯍꯧꯖꯤꯛꯇꯤ ꯋꯥ ꯌꯥꯝ ꯉꯥꯡꯈ꯭ꯔꯦ
ꯑꯗꯨꯅꯦ ꯄꯥꯏ ꯄꯥꯏ ꯄꯥꯏ ꯃꯝ ꯃꯝ ꯃ ꯄꯥ ꯄꯥ ꯇꯧꯔꯒ
ꯍꯧꯖꯤꯛꯇꯤ ꯀꯔꯤ ꯍꯥꯏꯁꯤꯔ ꯅꯍꯥꯟꯗꯤ ꯃꯥ ꯌꯥꯝ ꯀꯥꯞꯄꯦꯀꯣ ꯑꯉꯥꯡ ꯑꯣ ꯑꯉꯥꯡ ꯑꯁꯤꯗꯒꯤ ꯑꯉꯥꯡ ꯑꯣꯏꯔꯤꯉꯩꯗꯗꯤ ꯑꯁ
ꯍꯣꯏ ꯒꯦꯠꯇ ꯒꯦꯠ ꯁꯦꯝꯃꯤꯀꯣ ꯁꯦꯝꯕꯒꯤ ꯎꯝ ꯎꯝ ꯃꯇꯨꯡꯗꯒꯤꯀꯣ
ꯍꯣꯏ
ꯐꯥꯈ꯭ꯔꯕꯅꯦ ꯃꯥ ꯒꯦꯠ ꯁꯦꯃꯣ ꯁꯦꯝꯃꯣꯅ ꯅꯍꯥꯟꯅ ꯍꯥꯏꯕꯅꯦꯕ ꯏꯕꯨꯡꯗꯣ
ꯍꯣꯏ ꯍꯣꯏ
ꯑꯗꯣ ꯃꯤ ꯌꯦꯡꯕ ꯃꯤ ꯆꯠꯂꯝꯃꯦ ꯑꯗꯨꯒꯤꯅꯦꯅꯀꯣ
ꯑꯣ ꯃꯤ ꯃꯌꯥꯝꯅ ꯂꯥꯔꯒ ꯂꯥꯛꯑꯔꯒ ꯀꯣ ꯑꯗꯨꯝ ꯇꯥꯎꯔꯒ ꯂꯩ ꯍꯣꯏ ꯍꯧꯛꯀꯥꯟꯅꯤ ꯑꯁ ꯃꯤ ꯀꯔꯤ ꯍꯥꯏꯁꯤꯔꯥ ꯈꯪꯗꯕ
ꯍꯣꯏ ꯐꯥꯕꯁꯨ ꯑꯐꯥꯗꯕꯁꯨ ꯌꯥꯝ ꯂꯥꯏꯗꯅ
ꯍꯣꯏ ꯑꯩꯈꯣꯏ ꯒ꯭ꯌꯥꯟ ꯇꯥꯅꯤ ꯈꯨꯟ ꯈꯛꯇ ꯑꯣꯏꯔꯗꯤ ꯈꯔ ꯐꯥꯒꯗꯕ ꯍꯣꯏ
ꯎꯝ
ꯎꯗꯦ ꯑꯉꯥꯡꯗꯤ ꯃꯣꯏꯗꯤ
ꯍꯣꯏ ꯀꯩꯁꯨ ꯈꯥꯡꯗꯕꯒꯤꯅꯦ ꯎꯝ ꯈꯪꯗꯦ ꯃꯣꯏꯁꯨ ꯑꯗꯨꯝ ꯈꯪꯗꯦ ꯊꯕꯥꯛꯇꯨ ꯇꯧꯅꯤꯡꯕ ꯃꯥꯂꯦꯕ
ꯑꯗꯨꯒꯤꯅꯦ ꯅꯪꯅ ꯃꯤꯁꯤꯡꯁꯨꯀꯣ ꯒ꯭ꯌꯥꯟꯒꯇꯥ
ꯎꯝ
ꯇꯧꯔꯤꯁꯦ ꯅꯪꯒꯤ ꯅꯅꯥꯎ ꯅꯨꯄꯥ ꯇꯨꯝꯈ꯭ꯔꯕꯣ
ꯇꯨꯝꯗ꯭ꯔꯤ ꯇꯨꯝꯅꯕ ꯂꯩ ꯏꯃ ꯐꯃꯨꯡꯗ ꯅꯠꯇꯦ ꯇꯨꯝꯗ꯭ꯔꯤ ꯐꯃꯨꯡꯗ ꯂꯩꯌꯦ
ꯉꯁꯤꯁꯨ ꯍꯌꯦꯡꯁꯨ
ꯂꯩꯔꯔꯣꯏ
ꯍꯣꯏ ꯐꯖꯅ ꯇꯨꯝꯃꯣ ꯉꯁꯤꯗꯤ
ꯄꯥꯏ ꯂꯩꯇ꯭ꯔꯦ ꯑꯁ ꯉꯁꯥꯏ ꯑꯩꯁꯨ ꯕꯖꯥꯔ ꯆꯠ ꯆꯠꯂꯀꯥꯟꯗ ꯄꯨꯛ ꯌꯥꯝ ꯅꯥꯕꯗꯣ ꯑꯁ
ꯇꯨꯝꯕꯁꯨ ꯌꯥꯔꯔꯣꯏ ꯉꯁꯤꯗꯤ ꯑꯩ ꯀꯔꯤ ꯇꯧꯁꯤꯔꯥ ꯈꯪꯗꯦ
ꯇꯨꯝꯒꯅꯣ ꯍꯥꯏꯕꯗꯤ ꯑꯁ ꯀꯔꯤ ꯇꯥꯎꯗꯣꯏꯅꯣ ꯅꯪ ꯇꯨꯝꯅꯤꯡꯒꯗꯤ
ꯍꯥꯏꯗꯤ ꯇꯨꯝꯁꯨ ꯇꯨꯝꯅꯤꯡꯉꯣꯏ ꯁꯤ ꯇꯧꯔꯗꯤ
ꯑꯣ ꯑꯣ
ꯉꯔꯥꯡꯗꯤ ꯑꯩꯨꯝ ꯋꯥꯕꯒꯤ ꯇꯨꯝꯅꯤꯡꯕꯅꯦꯕ
ꯍꯣꯏ
ꯇꯨꯝꯃꯔꯣꯏ ꯀꯃꯥꯏꯅ ꯇꯧꯔꯤꯒꯦ ꯉꯔꯥꯡꯗꯤꯀꯣ ꯄꯨꯛꯁꯨ ꯀꯣꯛꯁꯨ ꯑ ꯅꯨꯡꯁ ꯀꯥꯔꯦ ꯑꯗꯨꯒ ꯀꯣꯛꯁꯨ ꯌꯥꯝ ꯆꯤꯛꯀꯦꯕ ꯉꯔꯥꯡꯗꯤ ꯅꯨꯡꯁꯥꯗ ꯆꯠꯄꯒꯤꯀꯣ ꯅꯨꯡꯁꯥꯗ ꯍꯦꯛ ꯊꯣꯛꯂꯛꯑꯗꯤ ꯑꯩꯗꯤ ꯑꯗꯨꯃꯥꯏꯅ ꯇꯕꯅꯦꯕ ꯃꯥꯏꯒ꯭ꯔꯦꯟꯗꯨ ꯑꯃꯨꯛ ꯍꯥꯎꯒꯅꯤꯕ ꯑꯗꯨꯒꯤ ꯉꯥꯡꯗꯨ ꯌꯥꯝ ꯅꯨꯡ ꯋꯥꯥꯏ ꯑꯩ ꯃꯤꯒꯦ ꯃꯤꯒꯤ ꯃꯐꯝꯗ ꯆꯠꯂꯒ ꯋꯥꯕꯁꯦ ꯑꯁ
ꯑꯣ ꯑꯗꯨꯒ ꯅꯣꯏꯒꯤ ꯔꯨꯝ ꯌꯥꯝꯅ ꯊꯤ
ꯉꯔꯥꯡꯗꯤ
ꯒꯦꯗ ꯑꯥꯏ
ꯑꯗꯨꯅꯦ ꯑꯩꯗꯤ ꯑꯣꯠꯅꯤꯡꯕꯅ ꯂꯣꯏꯕꯅꯦꯀꯣ ꯑꯩꯅ ꯆꯠꯂꯁꯦ ꯉꯥꯝꯗ꯭ꯔꯦ ꯍꯥꯏꯕꯒꯤ ꯆꯠꯄꯅꯦ ꯑꯗꯣ
ꯄꯔꯄꯦꯠꯁꯨ ꯐꯖꯅ ꯇꯥꯎꯔꯗꯤꯀꯣ ꯈꯔ ꯐꯒꯅꯤ ꯃꯣꯠꯂꯁꯨ ꯃꯗ ꯇꯒ ꯃꯥꯥ ꯂꯩ ꯃꯁ ꯍꯣꯏ
ꯍꯣꯟꯗꯣꯛꯄ ꯌꯥꯏꯌꯦꯗꯅ ꯃꯥꯁꯨ ꯆꯠꯂꯦ ꯆꯠꯅꯤꯡꯕꯁꯨ ꯑꯗꯣ ꯑꯁ ꯇꯤꯟ ꯉꯥꯛꯇꯔ ꯏꯔꯒ ꯂꯩꯔꯝꯃꯦ
ꯁꯜ ꯂꯩ ꯀꯣ ꯑꯗꯨꯤꯇ ꯅ ꯍꯥꯏꯔꯗꯨ
ꯍꯣꯏ ꯃꯣꯏꯁꯦ ꯈꯔ ꯃꯣꯠꯂꯤ
ꯍꯣꯏꯣꯏ ꯑꯗꯨꯝ ꯃꯥꯒꯤ ꯃꯆꯦꯠ ꯃꯥ ꯁꯨꯝ ꯃꯣꯠ ꯆꯠꯂꯦꯅ ꯍꯥꯏꯕꯗꯣ ꯍꯥꯏꯗꯤ ꯀꯔꯤ ꯍꯥꯏꯗ꯭ꯔꯥ ꯃꯣꯏꯒꯤ ꯑ ꯀꯔꯤ ꯍꯥꯏꯁꯦ ꯃꯣꯏꯒꯤ ꯃꯥꯏꯗ ꯌꯦꯡꯉꯗꯤ ꯑ ꯊꯖ ꯑꯗꯨꯃꯥꯏꯅ ꯃꯨꯠꯀꯅꯤ ꯍꯥꯏꯕꯗꯣ ꯍꯥꯏꯕꯗꯤ ꯌꯥꯝ ꯀꯔꯤ ꯍꯥꯏ ꯀꯦꯔꯒ ꯂꯥꯛꯑꯦꯅꯤꯗꯅ ꯑꯃꯥꯗꯣ ꯑꯃ
ꯕ ꯃꯥꯅꯦꯦ
ꯍꯣꯏ ꯑꯩꯈꯣꯏꯒꯤ ꯃꯥꯟꯕꯤ ꯇꯨꯝꯒ ꯍꯣꯏ ꯑꯩꯗꯤ ꯉꯥꯛꯑꯦ
ꯑꯣ ꯑꯩꯗꯤ ꯈꯪꯕꯨꯗꯤ ꯈꯪꯉꯤ ꯃꯥꯒꯤ ꯀꯥꯁꯨ ꯅꯝꯊꯤꯒ ꯍꯥꯏꯕꯒꯤ
ꯀꯔꯤꯒꯤ ꯀꯥꯏꯗꯒꯤ ꯅꯪꯗꯤ ꯈꯪꯕ꯭ꯔꯥ
ꯈꯪꯗꯦ ꯃꯥꯒꯤꯁꯨ ꯅꯝꯊꯤꯌꯦ ꯏꯃꯥꯟꯅꯕꯤꯗꯣ ꯃꯥꯗꯣ ꯇꯨꯝꯒꯦ ꯆꯥꯡꯕꯅꯦꯕ
ꯍ
ꯀꯔꯝ ꯀꯥꯟꯗ ꯃꯥꯒꯤ ꯐꯃꯨꯡꯁꯨ ꯄꯤꯛꯑꯦ ꯑꯗꯨꯗꯒꯤ ꯍꯜꯂꯛꯑꯕꯅꯤꯅ ꯑꯗꯨ ꯀꯂ ꯑꯒ ꯃꯥꯒꯤ ꯀꯥꯁꯨ ꯅꯝ ꯊꯤꯒꯒꯔ ꯌꯥꯝ ꯃꯣꯠꯇꯦ ꯇꯂꯦ ꯑꯩꯈꯣꯏꯅ ꯄꯤ ꯃꯥꯟꯗꯦꯅ ꯍꯥꯏꯕꯅꯤ ꯃꯥꯁꯨ
ꯌꯥꯝꯃ ꯁꯨꯃꯥꯏꯅ ꯍꯥꯏꯕꯗꯤ ꯃꯣꯏꯒꯤ ꯃꯥꯏꯗꯤ ꯊꯥꯖꯗꯦꯗꯅ
ꯑꯗꯨꯒꯤ ꯅꯨꯄꯤ ꯃꯤꯅꯦ ꯌꯥꯝ ꯈꯪꯅ ꯀꯔꯤꯒꯤꯔꯥ
ꯑꯩꯈꯣꯏꯒꯤ ꯑꯃ ꯐꯥꯎ ꯈꯥꯡꯔꯒ ꯂꯩꯌꯦꯅꯦ ꯍꯣꯏ
ꯃꯆꯦ ꯃꯆꯦ ꯑꯥꯗ ꯂꯥꯛꯑꯦꯗꯅ ꯑꯗꯨꯒꯤ ꯃꯃꯥꯟꯅꯕꯤꯅꯦꯕ
ꯎꯝ
ꯑꯗꯨ ꯃꯆꯩꯗꯣ
ꯎꯝ ꯃꯆꯦ ꯍꯥꯏꯕꯗꯤ ꯑꯩꯈꯣꯏꯒꯤ ꯏꯃꯥꯟꯕꯤꯒꯤ ꯃꯆꯦ ꯃꯜꯂ ꯍꯥꯏꯕꯗꯨꯔꯣ
ꯍꯣꯏ ꯃꯥꯒꯤ ꯃꯃꯥꯟꯅꯕꯤꯅꯦꯕ
ꯑꯣ ꯑꯣ
ꯑꯗꯨꯒꯤ ꯈꯪꯅꯕꯅꯦ
ꯑꯣ ꯃꯣꯏ ꯀ꯭ꯂꯥꯁ ꯃꯅꯥꯕꯒꯦꯔꯥ ꯃꯣꯏꯁꯦ
ꯍꯣ ꯍꯣ ꯍꯣꯏ ꯑꯗꯨꯒꯤꯅꯦ ꯑꯩꯈꯣꯏꯒꯤ ꯇꯣꯝꯕꯣꯏꯗꯣ
ꯍꯣꯏ
ꯃꯥ ꯂꯥꯛꯄ ꯀꯥꯟꯗ ꯅꯪꯕꯨ ꯈꯪꯕꯒꯨꯝ ꯇꯥꯎꯋꯤ ꯍꯥꯏꯕꯗꯣ ꯃꯣꯏ ꯂꯩꯃꯤꯟꯅꯕꯒꯤꯅꯦꯕ
ꯃꯣꯏ ꯂꯩꯃꯤꯟꯅꯩꯌꯦ
ꯍꯥꯏꯗꯤ ꯑꯩꯈꯣꯏ ꯏꯃꯥꯟꯅꯕꯤ ꯍꯣꯏ ꯃꯣꯏ ꯂꯩꯃꯤꯟꯅꯩꯌꯦꯕ ꯅꯍꯥꯟꯗꯤ
ꯑꯣ
ꯍꯥꯥ ꯑꯩꯈꯣꯏ ꯑꯩꯈꯣꯏ ꯂꯥꯝꯗ ꯂꯩꯕ ꯀꯥꯟꯗꯀꯣ
ꯑꯣ ꯑꯩꯗꯤ ꯃꯣꯏ ꯀꯔꯤ ꯍꯥꯏꯁꯦ ꯃꯅꯨꯡ ꯅꯍꯥꯟ ꯇꯥꯎꯕꯒꯤꯔꯅ ꯑꯩꯗꯤ ꯈꯪꯉꯤ ꯀꯥꯏꯗꯒꯦ ꯈꯪꯅꯕ꯭ꯔꯥꯅ ꯊꯖꯗꯕꯗꯣ
ꯍꯧꯖꯤꯛ ꯃꯣꯏ ꯃꯣꯏ ꯀꯃꯥꯏꯅ ꯇꯨꯝꯔꯝꯒꯦ
ꯈꯪꯗꯦ ꯇꯨꯝꯔꯝꯒꯅꯤ
ꯀꯃꯥꯏꯅ ꯇꯨꯝꯕꯔꯥ ꯃꯣꯏꯁꯦ
ꯑꯗꯨꯒ ꯕꯨꯛ ꯐꯤꯔ ꯌꯥꯝ ꯆꯠꯅꯤꯡꯉꯦ ꯑꯩ
ꯆꯥꯠꯅꯤꯡꯉꯦ ꯄꯩꯁꯥ ꯑꯁ ꯈꯪꯗꯦ